ꯍꯜ ꯍꯜꯂꯣ ꯅꯨꯡꯉꯥꯏꯔꯤꯕ꯭ꯔꯣ
ꯅꯨꯡꯉꯥꯏꯔꯤꯌꯦ ꯅꯪꯒꯤ ꯑꯦꯛꯇꯤꯡꯗꯨ ꯇꯧꯔꯛꯑꯅꯨ
ꯑꯁ ꯑꯩ ꯀꯔꯤ ꯍꯥꯏꯗꯣꯏꯅꯣ ꯈꯪꯗ꯭ꯔꯦ ꯀꯔꯤ ꯈꯨꯝꯃꯨ ꯀꯔꯤ ꯍꯥꯏꯌꯣ ꯍꯥꯏꯕꯅ
ꯍꯥꯏꯌꯣ ꯅꯪꯅ ꯍꯥꯏꯅꯤꯡ ꯍꯥꯏꯅꯤꯡꯕꯗꯣ ꯑꯗꯨꯝ ꯍꯥꯏꯌꯣ ꯋꯥꯔꯤꯗꯣ ꯐꯂꯣ ꯑꯃꯗ ꯁꯥꯟꯅꯖꯤ ꯐꯂꯣ ꯑꯩ ꯏꯆꯦ ꯆꯦꯑꯒꯤ ꯈꯔꯦꯁꯦ
ꯌꯥꯏ ꯌꯥꯏ ꯏꯆꯦꯜ ꯑꯃꯗ ꯇꯧꯁꯦꯁꯦ ꯑꯁ ꯈꯪꯗꯦ ꯇꯧꯔꯤꯁꯦ ꯑꯩꯈꯣꯏꯗꯤ ꯉꯁꯤꯖꯦ ꯁꯥꯕꯅ ꯀꯩꯅꯣꯝꯃ ꯇꯧꯗꯅꯅꯦ
ꯑꯁ ꯁꯥꯕꯩ ꯋꯥꯗꯤ ꯍꯥꯏꯅꯔꯣꯏ ꯁꯥꯕꯩꯗꯤ ꯍꯥꯏꯅꯔꯔꯣꯏꯁꯦꯀꯣ ꯌꯥꯔꯦ ꯑꯩꯗꯤꯅꯦ ꯀꯥꯡꯈꯟꯖꯦ ꯍꯥꯏꯗꯔꯒ ꯇꯨꯝꯕꯅꯤꯅꯦ ꯁꯥꯃꯟꯕꯒꯤ ꯑꯃꯨꯛ ꯀꯥꯡꯈꯟꯁꯦ ꯑꯃꯨꯛ ꯍꯥꯏꯒꯠꯇꯣꯏꯅꯦꯕ ꯍꯥꯏꯒꯠꯄꯖꯤꯗ ꯑꯃꯨꯛ ꯀꯈꯟꯖꯦ ꯍꯥꯏꯒꯠꯂꯛꯄꯒꯤ ꯑꯃꯨꯛ ꯏꯪꯃꯟꯕꯩ ꯑꯃꯨꯛ ꯃꯤꯀꯞ ꯑꯃꯨꯛ ꯊꯣꯛꯂꯛꯇꯣꯏꯕ ꯕꯦꯔꯥꯅꯦ ꯍꯥꯏꯕ ꯍꯧꯖꯤꯛꯀꯥꯟ ꯈꯨꯇꯨꯝꯖꯩ
ꯑꯣ ꯑꯩꯗꯤ ꯀꯥꯡꯒꯟ ꯍꯥꯏꯒꯠꯂꯒ ꯑꯃꯥꯏ ꯇꯧꯕ ꯇꯧꯗꯦ ꯑꯩꯗꯣ ꯑꯩꯗꯤ ꯈꯔ ꯏꯪꯒꯜꯂꯦꯕꯀꯣ ꯑꯗꯨꯏꯗꯣ ꯏꯪꯒꯜꯂꯦ ꯍꯥꯏꯔꯁꯨ ꯍꯟꯗꯛꯀꯤꯖꯤꯗꯤ ꯑꯩ ꯈꯥꯡꯕ ꯉꯝꯃꯛꯇ꯭ꯔꯦ ꯍꯥꯏꯕ ꯑꯗꯣ ꯑꯗꯨꯝ ꯍꯦꯟꯒ ꯊꯥꯔꯒ ꯀꯨꯏꯅ ꯂꯩꯕꯁꯦ ꯑꯩꯁꯦ ꯉꯝꯗꯕ ꯃꯤꯅꯦꯕ ꯑꯁꯦꯡꯕꯩꯗꯤ ꯑꯗꯣ ꯀꯩꯗ ꯀꯃꯥꯏ ꯈꯪꯗꯦ ꯑꯗꯨꯝ ꯑꯥ ꯀꯩꯅꯣ ꯇꯧꯈ꯭ꯔꯦ
ꯅꯪꯅ ꯑꯩꯒ ꯋꯥꯔꯤ ꯋꯥꯔꯤ ꯁꯥꯟꯅ ꯊꯣꯛꯑ ꯂꯩꯊꯣꯏꯖꯦ ꯅꯣꯏ ꯁꯥꯏꯗꯤ ꯀꯩꯏꯝ ꯍꯥꯏꯗ꯭ꯔꯣ
ꯍꯥꯥ
ꯅꯣꯏ ꯁꯥꯏꯗꯤ ꯀꯩꯏꯝ ꯍꯥꯏꯗ꯭ꯔꯕ
ꯀꯩꯕꯨꯅꯣ
ꯑꯩꯒꯤ ꯋꯥꯔꯤ ꯁꯥꯅꯊꯣꯛꯑ ꯂꯩꯊꯣꯏꯖꯦ
ꯑꯣ ꯑꯗꯣ ꯃꯥ ꯇꯨꯝꯒꯔꯦ ꯑꯗꯣ ꯀꯩꯅꯣ ꯇꯧꯋꯦ ꯑꯥ ꯉꯁꯥꯏꯒꯤ ꯀꯩꯅꯣ ꯇꯧꯕꯗ ꯀꯣꯜ ꯇꯧꯅꯕ ꯁꯤꯗ ꯁꯤꯖꯦꯀꯌꯥꯝ ꯐꯣꯟ ꯇꯧꯔꯛꯑ ꯃꯦꯕꯀꯣ ꯑꯗꯨ ꯀꯥꯏꯅ ꯀꯩꯁꯨ ꯋꯦꯇꯤꯡ ꯑꯗꯨꯗ ꯀꯩꯏꯝ ꯂꯩꯇꯦꯗꯅ ꯑꯗꯨꯗꯨꯅ ꯗꯨꯝ ꯌꯥꯈ꯭ꯔꯦ
ꯑꯁ ꯗꯨꯗꯤ ꯗꯨꯗꯤ ꯁꯥꯟꯅꯔꯖꯤ ꯁꯥꯟꯅꯔꯖꯤ
ꯍꯥꯥ
ꯁꯅꯔꯁꯦꯕ ꯑꯗꯨꯗꯤ ꯋꯥꯔꯤꯔꯤꯁꯦ ꯈꯔ ꯌꯥꯝꯅ ꯀꯔꯤ ꯀꯔꯤꯅꯣ ꯋꯥꯗꯣ ꯗꯨꯝ ꯉꯥꯡꯁꯤꯜꯂꯣꯕ ꯀꯔꯤꯅꯣ ꯑꯩꯉꯣꯟꯗꯔꯥ ꯗꯨꯠ ꯗꯨꯠꯇꯧꯏꯖꯤ ꯅꯪꯉꯣꯟꯗꯔ ꯇꯥꯕ꯭ꯔꯣ ꯇꯥꯕ꯭ꯔꯣ ꯇꯥꯕ꯭ꯔꯣ ꯑꯃꯨꯛ ꯍꯧꯔꯕꫭ ꯇꯠꯈ꯭ꯔꯕꫭ
ꯀꯩ ꯍꯥꯏꯕꯅꯣ ꯑꯩ ꯑꯩ ꯇꯥꯍꯗ꯭ꯔꯦ ꯐꯖꯅ ꯑꯩꯒꯤ ꯖꯦ ꯁꯨꯃꯥꯏꯅ ꯇꯧꯕꯒꯤꯅꯦ ꯑꯃꯨꯛꯀꯁꯨ ꯑ ꯃꯊꯟꯇ ꯅꯣꯇꯤꯐꯤꯀꯦꯁꯟ ꯂꯥꯛꯄꯒꯤ ꯇꯤꯡ ꯇꯤꯡ ꯈꯣꯡꯕꯗꯣ ꯑꯗꯨꯃꯥꯏꯅ ꯇꯧꯕꯒꯤ ꯑꯦꯅ ꯄꯨꯊꯣꯛꯑꯒ ꯌꯦꯡꯉꯨꯕ ꯑꯗꯨꯏꯗꯨꯒꯤꯅꯦ ꯇꯥꯍꯧꯗ꯭ꯔꯦ ꯀꯩ ꯍꯥꯏꯕꯅꯣ ꯑꯃꯨꯛꯀ ꯍꯥꯏꯔꯛꯑꯣ
ꯑꯗꯨ ꯑꯩꯉꯣꯟꯗꯁꯨ ꯂꯥꯛꯄ ꯗꯨꯠ ꯗꯨꯠ ꯂꯥꯛꯄ ꯄ ꯑꯗꯨꯏꯅꯦ ꯏ ꯊꯟ
ꯍꯣꯏ ꯌꯥꯝ ꯈꯣꯡꯉꯦ ꯍꯥꯏꯕ ꯅꯨꯡꯉꯥꯏꯇꯦ
ꯑꯗꯨꯕꯨꯗꯤ ꯃꯁꯥꯏ ꯈꯔ ꯇꯥꯕ ꯇꯥꯔꯦ ꯗꯨꯗ ꯗꯨꯠ ꯑꯩꯈꫭꯏ ꯅꯠꯇꯦ ꯅꯦꯠꯇ ꯃꯨꯟꯊꯠꯂꯁꯨ ꯑꯃꯨꯛ ꯋꯥꯔꯤ ꯁꯥꯟꯅꯕ ꯑꯃꯨꯛ ꯌꯥꯔꯣꯏꯗꯣ
ꯑꯁ ꯑꯗꯨꯃꯥꯏꯅ ꯇꯧꯕꯒꯤ ꯑꯣꯏꯔꯕꯖꯥꯠꯅꯦ ꯅꯠꯇ꯭ꯔꯗꯤ ꯑꯁ ꯌꯥꯝ ꯅꯨꯡꯉꯥꯏꯇꯦꯗ ꯑ ꯐꯣꯟꯁꯦ ꯑꯩꯒꯤꯗꯤꯅꯦ ꯑꯃ ꯃꯣꯏꯒꯤ ꯍꯟꯗꯣꯛꯄꯤ ꯑꯗꯣ ꯍꯟꯗꯣꯛꯄꯤꯒꯤ ꯅꯝꯕꯗ ꯀꯤꯕꯣꯔꯠꯇꯣ ꯁꯦꯝꯗ꯭ꯔꯗꯤ ꯌꯥꯔꯣꯏ ꯑꯗꯨꯏꯗꯣ ꯑꯝꯇ ꯁꯦꯝꯃꯤꯟꯅꯁꯦ ꯑꯩꯒꯤꯗꯣ ꯊꯣꯛꯇꯦꯕ ꯊꯣꯛꯇꯕ ꯃꯌꯦꯛ ꯈꯔ ꯌꯥꯎꯋꯦꯕ ꯑꯗꯨꯗꯨꯅ ꯑꯩꯗꯤ ꯌꯥꯝ ꯋꯥꯅ ꯇꯧꯋꯦ
ꯁꯦꯝꯃꯤꯟꯅꯖꯤ ꯑꯗꯨꯕꯨꯗꯤ ꯑꯗꯨꯒ ꯍꯧꯖꯤꯛꯀꯤ ꯑꯩꯅ ꯋꯥꯔꯤ ꯂꯤꯔꯝꯕꯗꯣ ꯑꯩꯈꯣꯏ ꯁꯤꯒꯤ ꯃꯃꯥꯡꯒꯤꯗꯤ ꯏꯃꯥꯟꯕꯤ ꯑꯃ ꯂꯩ ꯍꯥꯏꯕꯗꯣ ꯃꯥꯏꯗꯤ ꯐꯅꯌꯥꯝ ꯌꯥꯝꯃꯦ ꯄꯩꯁꯥꯗꯣ ꯑꯩꯉꯣꯟꯗ ꯊꯥꯔꯛꯄꯅꯦ ꯑꯗꯨꯗꯣ ꯅꯪꯉꯣꯟꯗ ꯊꯥꯕꯤꯔꯛꯀꯦ ꯑꯃꯨꯛ ꯌꯦꯡꯉꯨ ꯑꯩꯈꯣꯏꯗꯤ ꯍꯥꯏꯗꯤ ꯅꯪꯁꯨ ꯅꯪꯁꯨ ꯑꯩꯅꯒ ꯇꯧꯁꯦ ꯈꯣꯠꯁꯦ ꯑꯩꯁꯨ ꯅꯪꯅ ꯇꯧꯁꯦ ꯈꯣꯠꯁꯦ ꯍꯥꯏꯗꯅ ꯕꯤꯠ ꯂꯩꯅꯔ ꯀꯟꯅ ꯇꯧꯅꯕꯩ ꯋꯥꯅꯤꯅꯤꯅ ꯍꯥꯏꯗꯤ ꯅꯪꯅ ꯍꯦꯛ ꯍꯥꯏꯔꯛꯄꯒ ꯑꯩꯗꯤ ꯑꯦꯛꯖꯥꯝ ꯑꯣꯏꯔꯦꯗꯅ ꯑꯦꯛꯖꯥꯝ ꯑꯣꯏꯕꯒꯤ ꯅꯪꯅꯁꯨ ꯋꯥꯔꯤ ꯁꯥꯥꯁꯦ ꯍꯥꯏꯕꯗ ꯑꯩꯅ ꯑꯁ ꯉꯥꯛꯇ ꯉꯥꯏ ꯉꯥꯛꯇ ꯉꯥꯏꯈꯣ ꯍꯥꯏ ꯑꯩ ꯁꯣꯝꯗ ꯇꯣꯡꯅꯕ ꯌꯦꯛ ꯑꯃꯗꯨꯅ ꯈꯔ ꯏꯝꯄꯣꯔꯇꯦꯟ ꯑꯣꯏꯕꯅꯤꯅ
ꯍꯣꯏ ꯑꯩꯁꯨ ꯑꯗꯨꯗꯨꯒꯤ ꯑꯦꯛꯖꯥꯝꯗ ꯑꯗꯨꯒꯤ ꯌꯥꯝ ꯍꯥꯏꯁꯟꯗ꯭ꯔꯕ ꯑꯗꯨꯗꯨꯒꯤꯅꯦ ꯑꯗꯨ ꯅꯠꯇ꯭ꯔꯗꯤ ꯑꯗꯨꯝ ꯍꯥꯏꯕ ꯌꯥ ꯍꯥꯏꯗꯤ ꯋꯥꯔꯤ ꯁꯥꯟꯅꯁꯦ ꯈꯣꯠꯁꯦ ꯑꯩꯅ ꯐꯥꯔꯒ ꯁꯥꯟꯅꯕ ꯌꯥꯏ ꯑꯗꯣ ꯑꯩꯅ ꯅꯨꯡꯉꯥꯏꯕꯤꯗꯔ꯭ꯦꯅ ꯇꯧ ꯊꯥꯗꯣꯛꯄꯤꯔꯕꯅꯦ
ꯑꯗꯣ ꯍꯧꯖꯤꯛꯇꯤ ꯐ꯭ꯔꯤ ꯑꯣꯏꯔꯕꯅꯤꯅ ꯑꯩꯁꯡ ꯑꯗꯨꯝ ꯇꯧꯕ ꯋꯥꯅꯤ ꯍꯥꯏꯕꯒꯤ ꯃꯇꯝꯗꯣ ꯂꯩꯇꯝꯅꯤꯅ
ꯍꯣꯏ ꯇꯧꯒꯗꯕꯅꯤ ꯃꯇꯝ ꯃꯥꯡꯍꯟꯕ ꯌꯥꯗꯦ
ꯃꯥꯏꯅ ꯑꯩꯗꯤ ꯎꯝ ꯌꯦꯡꯊꯣꯛꯑꯒ ꯃꯇꯝ ꯃꯥꯡꯍꯜꯂ ꯌꯦꯡꯊꯣꯛꯑ ꯂꯩꯗꯧ ꯁꯔꯨꯛꯇꯤ ꯁꯤ ꯇꯧꯕꯅꯤꯅ ꯐꯩꯗꯅ
ꯍꯣꯏ ꯐꯩ ꯑꯗꯨꯕꯨꯗꯤ ꯑꯗꯣ ꯍꯌꯦꯡꯁꯤꯕꯨ ꯁꯣꯏꯗꯕꯤ ꯆꯪꯉꯛꯑꯗꯣꯏꯖꯥꯠꯂꯣ ꯅꯠꯇ꯭ꯔꯒꯅ ꯀꯃꯥꯏꯅ ꯇꯧꯗꯣꯏ ꯖꯥꯠꯅꯣ ꯑꯩꯒꯤꯗꯤ ꯑꯥ ꯆꯧꯉꯥ ꯐꯥꯎ ꯁꯨꯗ꯭ꯔꯦ ꯍꯥꯏꯕ
ꯅꯪ ꯑꯗꯨ ꯅꯪꯒꯤ ꯅꯍꯥꯃꯨꯛꯀꯤ ꯑꯃ ꯆꯪꯉꯛꯄꯗꯣ ꯍꯌꯦ ꯑꯗꯨꯝ ꯉꯁꯤꯁꯦ ꯁꯨꯃꯥꯏꯅ ꯅꯪꯒꯤ ꯑꯦꯀꯥꯎꯟꯗꯨꯗ ꯑꯗꯨꯃꯥꯏ ꯊꯥꯔꯝꯃꯒ ꯑꯗꯨꯝ ꯅꯣꯡꯉꯥꯜꯂ ꯆꯪꯉꯛꯄ꯭ꯔꯕ
ꯆꯪꯉꯛꯑꯦ ꯑꯗꯨꯃꯥꯏꯅ ꯑꯗꯨꯝ ꯆꯪꯖꯔꯦ ꯃꯊꯟꯇ ꯑꯗꯨꯁꯡꯖꯨ ꯉꯁꯤ ꯅꯨꯡꯗꯥꯡ ꯋꯥꯏꯔꯝꯒꯨꯝꯕ ꯆꯪꯉꯛꯑꯦꯗꯅ ꯑꯗꯨꯗꯨꯒ ꯅꯣꯡꯉꯥꯜꯂꯒꯅꯦ ꯑꯗꯨꯝ ꯑꯦꯀꯥꯎꯟꯗ ꯆꯪꯉꯛꯄ ꯑ ꯑꯗꯨꯗꯨꯒ ꯑꯩꯁꯦ ꯑꯩꯈꯣꯏ ꯆꯦ ꯗꯨꯗ ꯀꯩꯝ ꯍꯥꯏꯗ꯭ꯦꯔꯤꯕ ꯑꯗꯨ ꯚꯞ ꯑꯩꯈꯣꯏꯗꯤ ꯍꯥꯏꯅꯔꯒ ꯃꯉꯣꯟꯗ ꯍꯥꯏꯕꯁꯤꯗ ꯑꯩ ꯐꯣꯟ ꯑꯍꯥꯟꯕ ꯇꯧꯗꯤ ꯇꯧꯒꯤꯕ ꯑꯗꯨꯒ ꯃꯥꯖꯦ ꯄꯥꯏꯔꯛꯈꯤꯗꯕꯒꯤ ꯑꯗꯨꯝ ꯍꯥꯏꯗꯤ ꯍꯥꯏꯈ꯭ꯔꯕꯣꯏ ꯈꯟꯗꯅ ꯏ ꯀꯥꯎ ꯀꯥꯎꯊꯣꯛꯎꯔꯦꯕꯩꯁꯦ ꯍꯔꯥꯎꯕꯣꯏ ꯀꯩꯍꯣꯏ ꯇꯧꯔꯤ ꯀꯥꯟꯁꯤꯗ ꯑꯗꯣ ꯃꯥꯅ ꯆꯪꯉ ꯉ ꯀꯩꯝꯒ ꯍꯥꯏꯔꯛꯇꯦꯅ ꯍꯥꯏꯔꯛꯏꯅꯦ ꯍꯥꯏꯕ
ꯎꯝ ꯑꯩ ꯗꯨ ꯑꯗꯨꯝꯕ ꯋꯥꯈꯜ ꯂꯩꯖꯗꯤꯌꯦ ꯑꯩ ꯗꯤ ꯆꯨꯝꯅ ꯈꯟꯖꯕꯅꯦ ꯍꯥꯏꯌꯨ
ꯑ ꯅꯨꯡꯉꯥꯏꯕ ꯄꯥꯎ ꯇꯝꯃꯛꯇꯦꯅ ꯍꯥꯏꯔꯛꯏꯅꯦ ꯍꯥꯏꯕ
ꯑꯩꯖꯨ ꯑꯩꯖꯤꯅ ꯑꯩꯈꯣꯏꯅ ꯏꯁꯩ ꯂꯩꯕ ꯅꯨꯃꯤꯠꯇꯣ
ꯑꯥ ꯏꯁꯩ ꯌꯦꯡꯉꯨꯕꯗꯣ ꯑꯈꯣꯏꯁꯨ ꯌꯦꯡꯉꯦ
ꯑꯥ ꯑꯗꯨꯒꯤ ꯏꯁꯩ ꯂꯩꯕ ꯅꯨꯃꯤꯠꯇꯨꯗꯅꯦꯕ ꯑꯗꯨꯗ ꯏꯁꯩ ꯌꯦꯡꯉꯤꯉꯥꯏꯗ ꯆꯪꯉꯛꯄꯅꯦꯕ ꯆꯪꯉꯛꯏꯗꯨꯁꯨ ꯑꯩꯒꯤꯅ ꯑꯌꯨꯛꯇꯨꯗ ꯑꯗꯨꯃꯥꯏꯅ ꯊꯥꯍꯧꯔꯦꯗꯅ ꯑꯌꯨꯛꯇꯗ ꯅꯠꯇꯦ ꯁꯦ ꯅꯨꯡꯊꯤꯟꯋꯥꯏꯗꯔ ꯀꯩꯅꯣ ꯈꯔ ꯊꯥꯎꯕꯅꯤꯅꯦ ꯑꯗꯨꯗꯨꯒ ꯑꯗꯨꯝ ꯏꯁꯩ ꯌꯦꯡꯉꯤꯉꯩ ꯃꯇꯥꯡꯗꯨꯗ ꯑꯗꯨꯝ ꯆꯪꯉꯛꯑꯦ
ꯑꯣ ꯍꯣꯏ ꯐꯩꯌꯦ ꯑꯗꯨ ꯑꯗꯨꯝ ꯍꯥꯏꯗꯤ ꯍꯌꯦꯡ ꯐꯥꯎꯒꯤ ꯃꯅꯨꯡꯗꯗꯤ ꯆꯪꯉꯛꯇꯧꯕꯗ ꯗꯤ ꯃꯥꯜꯂꯤ ꯌꯦꯡꯉꯁꯦ ꯑꯗꯨꯝ ꯆꯪꯉꯛꯄ꯭ꯔꯅ ꯑꯗꯨꯗꯨꯒ ꯌꯦꯡꯕ ꯌꯥꯏꯗꯅ
ꯍꯣꯏ ꯌꯥꯏ ꯑꯗꯨꯅ ꯍꯌꯦꯡ ꯌꯧꯗ꯭ꯔꯤꯉꯩꯗ ꯄꯨꯟꯅ ꯆꯪꯖꯔꯛꯅꯕ ꯑꯝꯇ ꯇꯧꯔꯨꯈꯤꯒꯦ
ꯍ ꯍꯌꯦꯡꯗꯤ ꯑꯗꯨꯝ ꯑ ꯁꯨꯇꯤ ꯑꯣꯏꯔꯗꯣꯏ ꯅꯠꯇ꯭ꯔꯣ ꯍꯥꯏꯗꯤ ꯐ꯭ꯔꯤ ꯑꯣꯏꯔꯅꯤ ꯍꯌꯦꯡꯗꯤ
ꯑꯩꯗꯤ ꯑꯜꯋꯦꯁ ꯐ꯭ꯔꯤꯅꯦ ꯍꯧꯖꯤꯛꯇꯤ ꯑꯩꯒꯤꯗꯤ ꯌꯨꯅꯣ ꯑꯜꯋꯦꯁ ꯐ꯭ꯔꯤ
ꯑꯁ ꯃꯤꯗꯤ ꯀꯩꯅꯣ ꯃ ꯌꯥꯝ ꯂꯣꯜꯂꯤꯀꯣ ꯌꯥꯝ ꯈꯔ ꯇꯧꯏꯀꯣ
ꯑꯗꯣ ꯑꯩ ꯍꯧꯖꯤꯛꯇꯤ ꯍꯥꯟꯅꯗꯤ ꯁꯤꯖꯦ ꯌꯥꯝꯅ ꯈꯜꯂꯝꯃꯦꯕꯀꯣ ꯑꯗꯣ ꯍꯧꯖꯤꯛꯇꯤ ꯃꯣꯏꯒꯤ ꯍꯟꯗꯣꯛꯄꯗ ꯑꯗꯨꯝ ꯍꯥꯏꯅ ꯉꯥꯡꯕ ꯈꯣꯠꯄ ꯍꯥꯏꯗꯤ ꯑꯗꯨꯝ ꯃꯔꯛꯇ ꯑꯗꯨꯝ ꯉꯥꯡꯕ ꯈꯣꯠꯄꯁꯤ ꯌꯥꯎꯔꯁꯨ ꯌꯥꯕ ꯃꯥꯜꯂꯦꯕ
ꯑꯥ ꯌꯥꯗꯤ ꯌꯥ ꯕ ꯃꯥꯂꯦ ꯍꯣꯏ ꯌꯥꯗ ꯌꯥꯋꯥꯅꯤ ꯃꯌꯥꯝ ꯁꯤꯗꯕꯗ ꯑꯗꯨ ꯃꯣꯏꯒꯤ ꯍꯧꯖꯤꯛꯀꯤ ꯆꯪꯉꯛꯄꯁꯦ ꯁꯤꯗ ꯈꯔ ꯑꯗꯨ ꯑꯗꯥ ꯈꯔ ꯑꯣꯟꯊꯣꯛ ꯑꯣꯟꯁꯤꯟ ꯇꯧꯕꯗꯣ ꯑꯗ ꯀꯥꯀꯝꯗꯣꯏꯟ ꯃꯥꯜꯂꯦꯕ ꯀꯩꯒꯨꯝꯕ ꯀꯩꯒꯨꯝꯕ ꯂꯣꯏꯅ ꯆꯨꯝꯕꯗꯤ ꯑꯩꯈꯣꯏꯅ ꯍꯥꯏꯗꯣ ꯄꯨꯂꯞ ꯄꯤꯔꯛꯇꯧ ꯅꯠꯇ꯭ꯔꯥ ꯍꯥꯏꯗꯤ ꯍꯟꯗ꯭ꯔꯦꯠ ꯍꯟꯗ꯭ꯔꯦꯗꯇꯨ ꯑꯣꯏ ꯇꯅꯤꯗꯅ
ꯑꯗꯣ ꯀꯩꯁꯨ ꯑꯗꯨꯃꯥꯏꯅꯗꯤ ꯄꯤꯗꯦ ꯍꯥꯏꯕ
ꯎꯝ ꯃꯣꯏꯅ ꯅꯍꯥꯟ ꯍꯥꯏꯒꯅꯨꯒꯗꯤ ꯍꯥꯏꯕꯗꯣ ꯈꯪꯗꯦ ꯑꯗꯨꯗꯣ ꯋꯥꯁꯦ ꯑ ꯌꯥꯔꯤꯕ ꯃꯈꯩ ꯉꯥꯡꯉꯨ ꯁꯤꯅꯦ ꯃꯣꯏꯅ ꯍꯥꯏꯔꯤꯁꯦ ꯑꯗꯨꯗꯨꯅ ꯈꯪꯗꯦ
ꯑꯁ ꯉꯥꯡꯉꯤꯍꯦ ꯉꯁꯥꯏꯗꯒꯤ ꯉꯥꯡꯉꯤꯁꯤꯦ ꯂꯦꯞꯄꯨ ꯂꯦꯞꯄ꯭ꯔꯣ ꯃꯤꯅꯤꯠꯁ ꯃꯤꯅꯤꯠ ꯁꯦꯀꯦꯟ ꯑꯃꯨꯛ ꯂꯦꯞꯄꯝꯃꯣꯏ ꯑꯗꯒꯤ ꯀꯩꯅꯣꯗꯨꯒ ꯃꯆꯦꯗꯨ ꯁꯥꯟꯅꯕꯗꯨꯁꯨ ꯏꯕꯥꯏꯅꯤꯒꯤ ꯑꯁ꯭ꯔꯣ ꯗ꯭ꯔꯣ
ꯉꯥꯡꯗꯤ ꯉꯥꯡꯉꯕꯅꯤꯅ ꯑꯔꯩꯕꯈꯩ ꯄꯨꯊꯣꯛꯑ ꯉꯥꯡꯉꯤ
ꯃꯥꯅꯦꯦ ꯑꯗꯨꯝ ꯉꯥꯡꯉꯦ ꯍꯥꯏꯗꯤ ꯁꯤꯗ ꯀꯔꯤꯕꯨ ꯉꯥꯡꯗꯣꯏꯔꯤꯒꯦ ꯅꯠꯇ꯭ꯔꯣ ꯑꯇꯣꯞꯄ ꯍꯥꯏꯗꯤ ꯂꯝ ꯃꯤꯡ ꯄꯟꯕꯁꯨ ꯌꯥꯗꯦ ꯑꯗꯨꯗꯤ ꯀꯔꯤꯅꯣ ꯉꯥꯡꯉꯗꯣꯏꯁꯦ ꯍꯥꯏꯔꯦ ꯑꯩ ꯍꯣꯏ ꯄꯟꯗ꯭ꯔꯒꯁꯨ ꯉꯥꯡꯕꯨꯅꯤ ꯉꯥꯡꯉꯤꯀꯣ ꯉ ꯍꯥꯏꯗꯤ ꯍꯥꯏꯅꯔꯤꯁꯦ ꯍꯥꯏꯗꯤ ꯑꯗꯨꯝ ꯃꯣꯏꯅ ꯉꯥꯡꯍꯟꯅꯤꯡꯉꯤꯗ ꯍꯥꯏꯗꯤꯗꯣ
ꯍꯣꯏ ꯑꯗꯣ
ꯎꯝ
ꯆꯦ ꯍꯧꯖꯤꯛꯀꯤ ꯑꯩꯈꯣꯏ ꯆꯦꯁꯤꯒ ꯋꯥꯔꯤꯔ ꯁꯟꯅꯕ ꯀꯥꯟꯗꯗꯤꯅꯦ ꯑꯩꯅ ꯉꯁꯥꯏꯒꯤ ꯋꯥꯗꯣ ꯈꯪꯗꯕꯒꯤ ꯃꯑꯣꯡꯗ ꯑꯗꯨꯝ ꯐꯖꯅ ꯉꯛꯇ꯭ꯔꯦ ꯑꯗꯨꯃꯥꯏꯅ ꯉꯥꯡꯉꯦꯕ ꯃꯥꯗꯤ ꯗꯤ ꯌꯥꯝ ꯌꯥꯝꯅ ꯑꯗꯨꯃꯥꯏꯅ ꯉꯥꯡꯕꯅꯤꯅ ꯑ ꯑꯗꯣ ꯑꯩꯈꯣꯏꯗꯤ ꯍꯩꯇꯕꯩꯅꯦꯕ ꯉꯥꯡꯕꯗꯣ ꯑꯗꯨꯝ ꯉꯥꯡꯉꯦ ꯍꯥꯏꯔꯒ ꯌꯦꯡꯉꯛꯄꯗ ꯀꯩꯁꯨ ꯐꯪꯗ꯭ꯔꯤꯁꯦ
ꯍꯣꯏ ꯍꯥꯏꯗꯤ ꯐꯖꯅ ꯉꯥꯡꯕ ꯃꯣꯏꯅ ꯄꯥꯝꯕ ꯈꯒꯥꯡꯗ ꯉꯥꯡꯕꯗ ꯍꯩꯇꯕ ꯑꯩꯈꯣꯏꯅ ꯑꯗꯨꯒꯤ ꯐꯪꯗ꯭ꯔꯦꯅꯦ ꯑꯗꯨꯕꯨꯗꯤ
ꯍꯣꯏ ꯃꯥꯅꯦ ꯉꯥꯡꯕꯁꯦ ꯍꯩꯇꯕꯅ ꯃꯤ ꯉꯥꯡꯕꯗꯨꯅ ꯍꯦꯟꯅ ꯌꯥꯝ ꯐꯪꯅꯔꯤꯅꯦꯕ ꯑꯁꯦꯡꯕꯩꯗꯤ ꯍꯥꯏꯗꯤ ꯆꯥꯃꯅꯤ ꯅꯠꯇ꯭ꯔꯥ ꯐꯪꯗꯣꯏꯁꯦ ꯈ꯭ꯋꯥꯏ ꯌꯥꯝꯗꯣꯏꯅꯦꯕ ꯑꯗꯨ ꯌꯣ ꯀꯣꯏꯗꯤ ꯍꯉꯥꯡꯕꯗꯣ ꯍꯩꯇ꯭ꯔꯕꯅꯤꯅ ꯆꯥꯝꯃꯗꯣ ꯐꯪꯗ꯭ꯔꯦꯗꯅ
ꯍꯣꯏ ꯑꯩꯈꯣꯏꯗꯤ ꯌꯦꯡꯉꯣ ꯍꯥꯏꯗꯤ ꯃꯣꯏꯅ ꯉꯥꯡꯕꯗ ꯑꯃ ꯁꯦꯡ ꯁꯦꯡꯅ ꯉꯥꯡꯉꯦꯕ ꯍꯥꯏꯗꯤ ꯉꯥꯡꯉꯒ ꯑꯃ ꯄꯦꯔꯒ ꯄꯦꯔꯒꯥ ꯉꯥꯡꯕꯗ ꯇꯧꯕꯗꯣ ꯑꯗꯣ ꯑꯩꯈꯣꯏꯅ ꯑꯩꯅꯒ ꯆꯨꯝꯕ ꯂꯥꯝꯕ꯭ꯔꯥ ꯌꯦꯡꯕꯩꯗꯨꯗꯁꯨ ꯃꯣꯏ ꯂꯥꯏꯔꯤꯛꯇꯒꯤ ꯄꯥꯊꯣꯔꯛꯄ ꯑꯃ ꯋꯥꯍꯩ ꯁꯩꯔꯦꯡꯒꯤ ꯏꯔ ꯄꯥ ꯑꯗꯨꯒ ꯗꯥꯏꯂꯣꯛ ꯃꯣꯅꯣꯔꯣꯛ ꯀꯩꯅꯣ ꯑꯦ ꯑꯁ ꯋꯥꯍꯩ ꯑꯃ ꯉꯥꯡꯉꯀꯥꯟꯗ ꯀꯩꯅꯣ ꯇꯧꯕꯩ ꯇꯥꯏꯞꯇ ꯇꯧꯋꯦ ꯍꯥꯏꯕꯥ
ꯍꯣꯏ ꯇꯧꯋꯦ ꯑꯗꯨꯗꯨꯅ ꯑꯩꯁꯨ ꯉꯁꯥꯏꯁꯦ ꯋꯥ ꯉꯥꯡꯒꯦ ꯇꯧꯕꯁꯤꯗꯅꯦ ꯑꯩꯒ ꯂꯩꯃꯤꯟꯅꯕ ꯏꯃꯥꯟꯅꯕꯤ ꯑꯗꯣ ꯃꯥꯒꯤ ꯀꯩꯅꯣꯃ ꯂꯩꯌꯦꯕ ꯁꯩꯔꯦꯡꯒꯤ ꯂꯥꯏꯔꯤꯛ ꯑꯃ ꯑꯗꯨꯗꯨꯗꯒꯤ ꯌꯦꯡꯉꯒ ꯄꯥꯁꯤꯔꯒꯥꯏ ꯈꯜꯂꯝꯃꯦꯕ ꯑꯗꯨ ꯀꯩꯅꯣꯅꯦꯕ ꯃꯩꯇꯩ ꯃꯌꯦꯡꯅꯦꯕ ꯑꯗꯨꯏꯗꯨꯒꯤ ꯑꯗꯨꯗꯨꯒꯅꯦ ꯍꯥꯏꯔꯞ ꯍꯥꯡꯗꯣꯛꯑꯒ ꯌꯦꯡꯕ ꯀꯥꯟꯁꯤꯗ ꯃꯤ ꯃꯃꯤꯡ ꯃꯌꯥꯝ ꯌꯥꯝ ꯌꯥꯎꯕꯤꯗꯣ ꯈꯪꯕ꯭ꯔꯥ ꯑꯗꯨꯃꯥꯏꯅ ꯇꯧꯕ ꯑꯗꯨꯗꯤ ꯌꯥꯗꯦꯗꯅ ꯍꯥꯏꯕ ꯑꯃꯨꯛ ꯑꯗꯨꯏ ꯇꯣꯛꯈ꯭ꯔꯦꯕ ꯑꯃꯨꯛ
ꯑꯥ ꯑꯗꯣ ꯑꯃ ꯑꯉꯥꯡꯒꯤ ꯂꯥꯏꯔꯤꯛꯇ ꯇ ꯃꯣꯏꯒꯤ ꯉꯥꯡꯕ ꯂꯩꯗꯅ
ꯂꯩ ꯑꯗꯨ ꯍꯌꯦꯡ ꯗꯤ ꯌꯥꯔꯦ ꯂꯥꯏꯕ꯭ꯔꯦꯔꯤꯗꯒꯤ ꯂꯥꯏꯔꯤꯛ ꯇꫭ ꯋꯥꯏꯃꯤꯟꯅꯔꯨꯔꯁꯤ
ꯐꯗꯤ ꯐꯖꯗ꯭ꯔꯦꯍꯦ ꯑꯦꯛꯖꯥꯥꯡꯒꯤ ꯂꯥꯏꯔꯤꯛ ꯄꯥꯕꯗꯤ ꯅꯠ ꯇꯦꯀꫭ ꯑꯗꯨ ꯅꯪꯗꯤ ꯑꯩꯉꯣꯟꯗ ꯁꯤ ꯑꯅꯤꯔꯛ ꯈꯛꯇ ꯉꯥꯏꯔꯦ ꯇꯧꯔꯛꯇꯧꯕ ꯑꯗꯨ ꯂꯣꯏꯔꯦ ꯀꯩꯅꯣ ꯑꯩꯁꯨ ꯅꯪꯉꯣꯟꯗ ꯑꯍꯨꯝꯂꯛ ꯈꯛꯇ ꯉꯥꯏꯔꯦ ꯂꯣꯏꯔꯦ ꯑꯗꯨꯒ ꯏꯕꯥꯅꯤ ꯁꯤꯗꯩ ꯆꯠꯅꯕꯁꯨ ꯌꯥꯔꯔꫭꯏ
ꯍꯣꯏ ꯌꯥꯏꯗ ꯑꯗꯣ ꯋꯥꯔꯤꯁꯦ ꯂꯩꯇ꯭ꯔꯕꯅꯤꯅ ꯁꯨꯝ ꯍꯥꯏꯔ ꯑꯗꯣ ꯍꯌꯦꯡ ꯑꯃꯨꯛ ꯁꯥꯟꯅꯔꯁꯦ ꯍꯥꯏꯗꯤ ꯉꯁꯤꯒꯤꯁꯦ ꯍꯟꯖꯤꯟ ꯍꯟꯖꯤꯟ ꯍꯥꯏꯃꯟꯗꯅ ꯍꯥꯏꯕꯝ ꯈꯪꯉꯛꯇ꯭ꯔꯦꯕ ꯑꯗꯩ ꯑꯩꯒꯤ ꯐꯣꯟꯖꯤꯖꯨ ꯑꯥ ꯁꯥꯒꯠꯂꯛꯑꯦ ꯑꯗꯨ ꯆꯥꯔꯖꯇꯨꯁꯨ ꯌꯥꯝ ꯌꯥꯎꯔꯛꯇ꯭ꯔꯦ ꯅꫭꯏꯗꯤ ꯃꯈꯥꯗ ꯊꯝꯃꯒ ꯃꯦꯠꯄ꯭ꯔꯥ ꯑꯝ ꯇꯧꯔꯅꯤꯕ
ꯍꯣꯏ ꯇꯧꯔꯣ ꯇꯧꯔꯣ ꯑꯩꯁꯨ ꯐꯣꯟꯖꯦ ꯁꯥꯒꯠꯂꯦ ꯋꯥꯔꯤꯁꯦ ꯉꯥꯏꯕꯩꯖꯨ ꯑꯩ ꯌꯦꯡꯕꯒ
ꯊꯝꯃ ꯒꯦ ꯑꯗꯣ ꯑꯩ ꯑꯩꯅ ꯑꯣꯏꯅ ꯀꯛ ꯀꯦ ꯑꯩꯅ ꯇꯧꯔꯛꯄꯅꯤꯅ
ꯍꯣꯏ ꯀꯥꯛꯑꫭ ꯀꯥꯛꯑꫭ ꯊꯝꯃꫭ ꯊꯝꯃꫭ
ꯇꯝꯃꯒꯦ ꯀꯣ
ꯑꯥ